ꯇꯥꯕꯣꯔ
ꯇꯥꯏꯌꯦ
ꯎꯝ ꯉꯁꯥꯏꯗꯨ ꯀꯣ ꯑꯁ ꯐꯔꯛ ꯇꯥꯏꯅꯤꯀꯣ
ꯀꯩꯒꯤꯔꯥ
ꯈꯪꯗꯦꯅꯦ
ꯑꯩꯉꯣꯟꯗꯗꯤ ꯂꯥꯛꯇꯦ
ꯎꯝ ꯌꯥꯗꯤ ꯀꯥꯏꯗꯦꯗ ꯑꯩ ꯑꯣꯏꯔꯝꯃꯅꯤ
ꯅꯪꯅ ꯐꯣꯟ ꯇꯧꯔꯛꯏ ꯍꯥꯏꯕꯗꯣ ꯑꯩꯉꯣꯟꯗꯤ ꯂꯥꯛꯇꯦ ꯑꯗꯨꯒꯤꯅꯦ ꯑꯩꯅ ꯇꯧꯔꯛꯈ꯭ꯔꯕ꯭ꯔꯥ ꯍꯪꯕꯗ
ꯍꯣꯏ ꯑꯩ ꯍꯦꯛ ꯍꯥꯏꯒ ꯇꯧꯈ꯭ꯔꯕꯅꯦꯕ ꯑꯣꯛꯀꯦ ꯍꯥꯏꯕꯗꯀꯣ
ꯎꯝ
ꯎꯝ ꯀꯥꯏꯗꯦꯗ ꯀꯩꯁꯨ ꯍꯧꯖꯤꯛ ꯇꯧꯕ ꯌꯥꯏꯁꯤꯗꯤ
ꯑꯗꯨ ꯅꯪꯒꯤ ꯑꯃ ꯃꯥꯡꯏꯗꯅꯅ ꯅꯨꯡꯉꯥꯏꯇꯦꯗꯅ
ꯑꯦ ꯀꯩꯁꯨ ꯀꯥꯏꯗꯦꯗ ꯑꯃꯈꯛꯇꯪ ꯑꯗꯨꯕꯨ ꯀꯩꯅꯣ ꯌꯥꯝ ꯂꯩꯔꯤꯅ
ꯑ
ꯎꯝ
ꯎꯝ ꯄꯨꯛꯆꯦꯜ ꯌꯥꯝ ꯆꯥꯎꯋꯤꯅ ꯑꯩꯗꯣ
ꯍꯣꯏ
ꯔꯣꯡꯃꯩꯔ ꯗꯥꯗꯁꯦ
ꯃꯥꯅꯤ ꯗꯗꯥꯅꯗꯤ ꯀꯥꯏ ꯗꯗꯥ ꯇꯨꯀꯠ ꯆꯩꯏ ꯗꯗꯥ ꯀꯧꯋꯦ
ꯑꯁ ꯑꯩꯉꯣꯟꯗꯒꯤ ꯍꯜꯂꯝꯃꯗꯤ ꯑꯗꯨꯝ ꯃꯃꯤꯡ ꯑꯗꯨꯝ ꯀꯧꯅꯤꯁꯧ
ꯃꯤꯡ ꯀꯧꯅꯕ ꯌꯥꯗ꯭ꯔꯒ
ꯍꯣꯏ ꯑꯦ ꯃꯤꯡ ꯀꯧꯕꯅ ꯐꯩꯏꯌꯦ ꯃꯤꯡ ꯀꯧꯅꯕ ꯐꯩꯌꯦꯗꯤꯀꯣ ꯅꯪ ꯍꯣꯏ ꯍꯥ ꯀꯧꯍꯜꯂꯒ ꯍꯦꯜꯂꯣ ꯍꯥꯏ ꯍꯥꯏꯅ
ꯑꯗꯨꯝ ꯐꯗꯣꯏꯅꯤ
ꯎꯝ
ꯎꯝ
ꯀꯩꯅꯣ ꯇꯧꯕ꯭ꯔꯥ ꯈꯨꯟꯗ ꯂꯩꯕ꯭ꯔ ꯅꯪ
ꯈꯨꯟ ꯅꯠꯇꯦ ꯂꯩꯀꯥꯏ
ꯀꯩꯩꯅꯣ ꯈꯨꯟ ꯅꯠꯇꯦ ꯂꯩꯀꯥꯏꯅꯦ ꯍꯥꯏꯔꯤꯁꯦ
ꯎꯐ
ꯑꯩ ꯀꯣꯛ ꯉꯥꯎꯋꯦ ꯅꯪ
ꯐꯥꯒꯤ ꯇꯧꯅꯤꯗ ꯍꯣꯏ
ꯈꯨꯟꯗ ꯂꯩꯌꯦ ꯀꯣ
ꯃꯤ ꯌꯥꯝ ꯂꯩꯕ꯭ꯔꯣ
ꯂꯩꯇꯦ ꯑꯩꯗꯣ ꯑꯁꯤ ꯀꯩꯅꯣꯗ ꯑ ꯑꯩꯈꯣꯏ ꯑꯪꯀꯜ ꯑꯃ ꯅꯥꯥꯏꯌꯦꯕ ꯈꯪꯕ꯭ꯔ
ꯎꯝ
ꯑꯗꯨꯗ ꯑꯩꯗꯣ ꯀꯩꯅꯣꯗ ꯔꯤꯝꯁꯇ ꯂꯩꯌꯦꯕ
ꯑꯣ ꯍꯧꯖꯤꯛꯁꯦ
ꯍꯧꯖꯤꯛꯁꯦ ꯀꯨꯏꯔꯦ ꯑꯩꯅ ꯂꯩꯕ
ꯑꯣ ꯑꯅꯥꯕ ꯌꯦꯡꯕ ꯆꯠꯂꯣ ꯍꯥꯏꯔꯒ ꯁꯣꯝꯗ ꯐꯣꯟ ꯇꯧꯔ ꯂꯩꯁꯦ
ꯅꯠꯇꯦ ꯑꯩꯌꯥ ꯅꯪꯒꯤ ꯋꯥꯈꯟꯗꯤ ꯌꯥꯝ ꯀꯨꯏꯒ꯭ꯔꯦ ꯑꯩꯅ ꯇꯧꯗꯕ ꯑꯗꯨꯒ ꯍꯧꯖꯤꯛꯇꯤ ꯑꯅꯥꯕ ꯃꯤꯗꯣ ꯑꯩꯈꯣꯏ ꯅꯔꯁꯇꯣ ꯑꯗꯨ ꯅꯦꯛꯈ꯭ꯔꯕ ꯋꯥꯟꯗꯦꯗ ꯋꯥꯟ ꯊꯥꯎꯖꯟ ꯐꯥꯏꯚ ꯍꯟꯗ꯭ꯔꯦꯠꯅꯤ ꯑꯗꯨ ꯅꯦꯛꯄꯗꯨꯗ ꯑꯩꯗꯣ ꯐ꯭ꯔꯤ ꯑꯣꯏꯈ꯭ꯔꯕ
ꯎꯝ ꯑꯗꯨꯒꯤ ꯃꯇꯝ ꯂꯦꯟꯕꯅꯦꯕ
ꯑꯗꯨꯅꯦ ꯅꯪꯅ ꯋꯥꯈꯜ ꯌꯥꯝ ꯑꯩꯒ ꯄ꯭ꯔꯁ ꯉꯥꯡꯅꯕ ꯃꯤꯁꯤꯡꯗꯤ ꯑꯗꯨꯝ ꯈꯪꯂꯝꯒꯅꯤ ꯑꯩꯒꯤ ꯎꯝ ꯄ꯭ꯔꯣꯕ꯭ꯂꯦꯝꯗꯣ ꯑꯗꯨꯝ ꯃꯣꯏ ꯃꯦꯁꯦꯁ ꯑꯗꯨꯝ ꯊꯥꯅꯕꯅꯦꯕ ꯀꯣꯜ ꯇꯧꯗ꯭ꯔꯒꯁꯨ ꯀꯣ ꯑꯗꯨꯝ ꯋꯥꯔꯤ ꯁꯥꯟꯅꯕꯅꯦ
ꯎꯝ ꯑꯗꯣ ꯀꯩꯗꯧꯅꯤ ꯉꯁꯤꯗꯤ
ꯑꯩꯗꯤ ꯑꯗꯨꯝ ꯀꯩꯅꯣꯗ ꯂꯩꯌꯦ ꯑꯥ ꯑꯩꯈꯣꯏꯒꯤ ꯐꯦꯝꯃꯤꯂꯤ ꯈꯣꯏ ꯏꯃꯨꯡ ꯂꯩꯇꯕꯁꯨ ꯅꯨꯡꯉꯥꯏ ꯅꯨꯡꯉꯥꯏꯇꯕꯅꯤꯅ ꯃꯄꯥꯟꯗ ꯑꯗꯨꯝ ꯂꯩꯕꯅꯦ ꯑꯗꯨꯒ ꯍꯣꯔꯦꯟ ꯀꯩꯒꯨꯝꯕ ꯏꯃꯥꯔꯖꯦꯟꯁꯤꯗ ꯀꯧꯔꯛꯄꯒꯨꯝꯕ ꯂꯩꯔꯗꯤ
ꯎꯝ ꯍꯣꯔꯦꯟ ꯋꯥꯔꯤ ꯁꯅꯥ ꯂꯩꯔꯤꯀꯥꯟꯗ ꯑꯦꯃꯥꯔꯖꯦꯟꯁꯤ ꯂꯥꯛꯑꯗꯤ ꯀꯃꯥꯏ ꯇꯧꯕ
ꯂꯥꯛꯂꯗꯤ ꯖꯁ ꯀꯩꯅꯣꯒꯤ ꯈꯛꯇ ꯑꯗꯨ ꯂꯣꯏꯈꯔ ꯃꯇꯨꯡꯗ ꯆꯠꯂꯒ ꯂꯣꯏꯔꯦ ꯑꯩ ꯗꯗꯥꯁꯨ ꯂꯩꯑꯦ ꯑꯩ ꯑꯩꯒꯤ ꯗꯗꯥꯁꯨ ꯂꯩꯑꯦ ꯑꯟꯇꯤꯁꯨ ꯂꯩꯑꯦ
ꯑꯥ ꯑꯗꯨꯝ ꯍꯥꯏꯅꯤꯗ ꯀꯩ ꯇꯧꯅꯤ
ꯋꯥꯔꯤꯗꯣ ꯐꯥꯔꯁꯇ ꯑꯗꯨꯁꯨ ꯌꯥꯏꯌꯦ ꯁꯥꯟꯅꯉꯥꯏ ꯂꯩꯇꯕꯅꯤꯅ ꯋꯥꯔꯤ ꯑꯗꯨ ꯌꯥꯝ ꯍꯧꯗꯣꯛꯑꯗꯤ ꯑꯩꯈꯣꯏꯗꯤ ꯗꯤꯁꯀꯁꯟ ꯇꯧꯔꯤꯉꯩꯗ ꯋꯥ
ꯀꯦ ꯑꯥ ꯑꯣ ꯅꯨꯉꯥꯏꯔꯤꯕ꯭ꯔꯣ
ꯅꯨꯡꯉꯥꯏ ꯍꯥꯏꯁꯤꯔꯥ ꯅꯨꯡꯉꯥꯏꯇꯦ ꯍꯥꯏꯁꯤꯔꯥ ꯗ ꯃꯤꯅ ꯍꯪꯕꯅꯤꯅ ꯅꯨꯡꯉꯥꯏꯌꯦ ꯈꯨꯝꯕ ꯇꯥꯕꯅꯤ
ꯑꯦ ꯅꯨꯡꯉꯥꯏꯇꯔꯗꯤ ꯅꯨꯡꯉꯥꯏꯇꯦ ꯅꯨꯡꯉꯥꯏ ꯅꯨꯡꯉꯥꯏ ꯂꯣꯏꯔꯦ ꯀꯩꯅꯣ
ꯇꯥꯏꯅꯤꯡꯉꯦ ꯍꯧꯖꯤꯛꯀꯥꯟꯗꯤ ꯍꯣꯁꯄꯤꯇꯥꯜꯗ ꯆꯠꯃꯟꯕꯒꯤꯀꯣ ꯅꯨꯡꯉꯥꯏꯇꯦ
ꯗꯨ ꯑꯗꯨꯃꯥꯏ ꯍꯥꯏꯔ ꯂꯣꯏꯔꯦ
ꯑꯗꯨꯁꯨ ꯅꯨꯡꯉꯥꯏꯇꯤ ꯃꯤꯅ ꯍ ꯃꯤꯅ ꯍꯪꯔꯒ ꯅꯨꯡꯉꯥꯏꯇꯦ ꯑꯋꯥꯕꯒꯤ ꯑꯁ ꯋꯥꯏꯑꯦ ꯐꯥꯔꯁꯇꯗꯤꯀꯣ ꯑꯩꯈꯣꯏ ꯍꯦꯛ ꯂꯥꯛꯄꯒ ꯑꯩꯒꯤ ꯍꯥ
ꯑꯥ ꯍꯥꯏꯌꯣ ꯍꯥꯏꯌꯣ
ꯑꯩꯒꯤ ꯑꯪꯀꯜꯗꯣ ꯎꯝ ꯅꯥꯕꯗꯣ
ꯎꯝ
ꯑ ꯥꯃꯈꯣꯡ ꯃꯈꯨꯠꯀꯨꯝꯕꯁꯨ ꯄꯨꯟꯗ꯭ꯔꯗꯤ ꯌꯥꯗꯕ ꯑꯗꯨꯒꯤ ꯃꯤ ꯑꯍꯨꯝ ꯄꯨꯡ ꯃꯔꯤ ꯌꯥꯝ ꯆꯪꯉꯦꯕ ꯑꯗꯣ ꯍꯧꯖꯤꯛꯅ ꯑꯃꯨꯛꯀ ꯄꯨꯔꯥ ꯀꯣꯃꯥꯗ ꯂꯩꯈ꯭ꯔꯦꯕ
ꯎꯝ ꯀꯩ ꯑꯣꯏꯅ ꯅꯥꯕꯅꯣ
ꯀꯔꯤ ꯑꯣꯏꯒꯅꯤ ꯌꯨ ꯊꯛꯄꯒꯤꯅꯤꯅ ꯃꯥꯅ ꯀꯜꯂꯤꯉꯩꯗ ꯑꯩꯗꯤ ꯑꯩꯗꯤ ꯅꯨꯄꯥꯅꯦ ꯍꯦꯅ ꯇꯧꯔꯤꯉꯩꯗ
ꯍꯜꯂꯣꯁꯤꯅꯦꯠ ꯇꯧꯕ꯭ꯔꯣ
ꯑꯁ ꯃꯥꯒꯤꯗꯣ ꯀꯩꯅꯣꯅꯤꯅꯦ
ꯊꯛꯄ ꯐꯪꯗ꯭ꯔꯕꯒꯤ ꯍꯧꯖꯤꯛꯇꯤ ꯊꯛꯄ ꯐꯪꯗ꯭ꯔꯕꯒꯤ ꯑꯍꯥꯟꯕꯗꯗꯤ ꯍꯦꯂꯨꯁꯤꯅꯦꯁꯟ ꯇꯧꯔꯝꯃꯅꯤꯀꯣ
ꯀꯗꯥꯏꯗꯒꯤꯅꯣ ꯁꯇꯦꯁ ꯍꯦꯟꯈ꯭ꯔꯦ ꯑꯗꯨꯒꯤ
ꯑꯁ ꯗꯨꯗꯤ ꯂꯨꯔꯤꯍꯦ
ꯂꯥꯁ ꯁꯇꯦꯁ ꯑꯣꯏꯈ꯭ꯔꯦ
ꯐꯔꯛꯇꯥꯏꯅꯦ ꯅꯨꯡꯉꯥꯏꯇꯦꯅꯦ ꯑꯗꯨꯗꯤ
ꯑꯗꯨ ꯉꯔꯥꯡꯁꯨ ꯑꯥ ꯉꯔꯥ ꯉꯔꯥꯡꯗꯒꯤꯅꯦꯕ ꯅꯔꯁ ꯅꯦꯛꯄꯗꯣ ꯑꯩꯈꯣꯏꯗꯤ ꯃꯥꯒꯤ ꯁꯦꯕꯥꯗꯣ ꯀꯩꯅꯣ ꯇꯧꯕꯗꯣ ꯉ ꯍꯩꯔꯔꯣꯏ ꯍꯩꯔꯣꯏꯗꯕꯅꯤꯅ ꯄꯨꯡꯁꯤꯡ ꯈꯨꯗꯤꯡꯒꯤ ꯍꯤꯗꯥꯛ ꯀꯥꯞꯈ ꯈꯔꯅꯤꯕ ꯃꯥꯗꯣ ꯗꯨꯒꯤ ꯅꯔꯁ ꯑꯣꯏꯅ ꯅꯦꯛꯂꯒ ꯗꯨꯝ ꯊꯝꯃ
ꯎꯝ ꯌꯥꯝ ꯆꯪꯉꯝꯃꯅꯤ ꯑꯗꯨꯗꯤ
ꯑꯁ ꯃꯥꯗꯤ ꯑꯥ ꯃꯁꯤꯡ ꯁꯨꯈ꯭ꯔꯦ ꯗꯥꯛꯇꯔ ꯒꯨꯍꯥꯇꯤꯗꯁꯨ ꯆꯪꯈ꯭ꯔꯦ ꯑꯗꯨꯒ ꯔꯥꯁ ꯃꯤꯗꯤ ꯁꯤꯗꯤꯗꯁꯨ ꯂꯩꯈ꯭ꯔꯦ ꯁꯤꯖꯥꯗꯁꯨ ꯂꯩꯈ꯭ꯔꯦ ꯑꯗꯨ ꯍꯧꯖꯤꯛ ꯂꯥꯁꯇ ꯔꯤꯝꯁꯇ ꯇꯥꯈ꯭ꯔꯦ
ꯅꯪ ꯑꯗꯨꯗꯒꯤꯔꯣ
ꯍꯥ
ꯌꯦꯡꯉꯣ ꯌꯦꯡꯉꯣ ꯅꯪ ꯐꯣꯟꯗꯣ
ꯀꯩꯗꯧꯔꯦ
ꯀꯩꯅꯣꯝꯃ ꯊꯥꯒꯤꯝꯅꯤ
ꯅꯠꯇꯤꯍꯦ ꯅꯠꯇꯦ
ꯃꯥꯟꯕꯕꯀ
ꯀꯃꯥꯏꯅ
ꯗꯨꯝ
ꯀꯗꯥꯏꯗꯒꯅꯣ ꯃꯠꯇꯦ ꯃꯔꯣꯟꯗꯨꯣꯔꯕ ꯅꯩꯅꯒ ꯑꯩꯅ ꯃꯔꯣꯟ ꯈꯣꯏꯕꯒꯤ ꯏꯁꯇꯥꯜꯗꯣꯔꯕ
ꯅꯪꯒꯤ ꯁꯥꯒꯩꯗꯨꯅꯅꯦꯗ
ꯀꯣꯏ ꯅꯪꯒꯤ ꯁꯒꯩꯗꯨꯅꯦ ꯅꯪ ꯑꯗꯨ ꯋꯥꯏꯗꯔꯒꯤꯔꯣ
ꯅꯠꯇꯦꯗ ꯑꯩꯗꯤ ꯁ꯭ꯋꯥꯏꯗꯒꯤꯅꯤ
ꯁ꯭ꯋꯥꯗꯒꯤꯅꯦ
ꯁ꯭ꯋꯥꯏꯗꯩꯅꯤ ꯁ꯭ꯋꯥꯏ ꯑꯅꯛꯄꯗꯅꯤ
ꯑꯗꯨꯝ ꯐꯨꯁꯇꯧ ꯐꯨꯁꯇꯧ ꯍꯥꯎꯈ꯭ꯔꯕ ꯍꯥꯏꯗꯤ ꯑꯩꯗꯤ ꯑꯊꯥꯞꯄꯗꯒꯤꯅꯦ
ꯅꯣꯏꯅ ꯂꯩꯔꯤꯕ ꯃꯐꯝꯗꯣ
ꯎꯝ
ꯑꯗꯨꯗꯤ ꯑꯗꯨ ꯑꯗꯨꯋꯥꯏꯗꯩꯅꯦ
ꯑꯣ ꯑꯣ ꯑꯥ ꯑꯩ ꯒ꯭ꯌꯥꯟ ꯇꯥꯔꯦ ꯑꯩ ꯒ꯭ꯌꯥꯟ ꯇꯥꯔꯦ ꯑꯗꯣ ꯑꯩꯗꯤ ꯑꯩꯗꯤ ꯅꯪꯅ ꯈꯟꯕꯗꯣ
ꯑꯝ
ꯑꯩꯈꯣꯏꯒꯤ ꯈꯨꯟꯗꯤ
ꯎꯝ
ꯁꯤꯗꯒꯤ ꯍꯧꯋꯦ ꯁꯦꯂꯤꯡ ꯑꯣꯏꯅ ꯇꯧꯁꯤꯔꯥ ꯑꯩ ꯑꯁꯤꯒꯨꯝꯕꯗꯣ ꯌꯥꯝ ꯍꯪꯅꯗ ꯑꯗꯨꯝ ꯎꯝ ꯎꯝ
ꯂꯥꯁ ꯂꯦꯇꯔꯗꯣ
ꯌꯦꯁ
ꯑꯣꯛꯈꯦ
ꯏꯕꯥꯅꯤ
ꯑꯗꯣ ꯅꯪ ꯅꯪ ꯅꯪꯒꯤ ꯖꯥꯇꯤꯅ ꯁꯤꯍꯧꯔꯒ ꯏꯗꯤ ꯂꯣꯏꯕ
ꯑꯥ
ꯑꯣ ꯃꯤꯅ ꯆꯍꯤ ꯀꯩꯅꯣ ꯑꯦ ꯅꯪꯒꯤ ꯄ꯭ꯔꯣꯐꯥꯜ ꯑꯣꯏꯗꯤ ꯑꯗꯨ
ꯑꯝ ꯍꯥꯔꯛꯑꯣ ꯍꯥꯔꯛꯑꯣ
ꯆꯍꯤꯅ ꯇꯨꯗꯒꯤ ꯍꯧꯔꯒ
ꯊ꯭ꯔꯤ ꯐꯥꯎꯕꯗ
ꯊ꯭ꯔꯤꯗꯤ ꯂꯣꯏꯕ ꯑꯣ
ꯅꯠꯇꯦ ꯑꯩ ꯁꯝꯂꯞꯅ ꯍꯥꯏꯈ꯭ꯔꯒꯦ ꯑꯗꯨꯃꯥꯏꯅ ꯗꯤꯜ ꯑꯥ ꯇ꯭ꯋꯦꯟꯇꯤ ꯐꯥꯏꯚꯇꯒꯤꯅ ꯊꯥꯔꯇꯤ ꯑꯗꯣ ꯊꯥꯔꯇꯤ ꯌꯧꯅꯉꯥꯏ ꯋꯥꯠꯇ꯭ꯔꯕ
ꯀꯌꯥ
ꯑꯥ
ꯀꯌꯥ ꯋꯥꯠꯕ
ꯒꯦꯁ ꯇꯧꯑꯣꯅꯦ ꯅꯪ
ꯑꯅꯤ
ꯑꯅꯤ ꯑꯍꯨꯝ
ꯑꯃ ꯌꯧꯔꯅꯤ ꯇꯪꯈꯥꯏ ꯀꯔꯤꯅꯣ
ꯌꯥꯝ ꯅꯣꯛꯅꯤꯡꯉꯦꯗ ꯑꯅꯤ ꯇꯪꯈꯥꯏ ꯅꯪ ꯅꯪ ꯅꯪꯒꯤ ꯍꯥꯟꯅ ꯍꯥꯏꯔꯛꯑꯣꯅꯦ
ꯑꯦ
ꯑꯩ ꯅꯪ ꯅꯪꯒꯤ ꯅꯠꯇꯦ ꯅꯪꯒꯤꯁꯨ ꯒꯦꯁ ꯇꯧꯔꯣ ꯑꯩ ꯑꯩ ꯑꯩꯅ ꯑꯩꯅ ꯍꯩꯕ꯭ꯔꯥ ꯌꯦꯡꯒꯦ
ꯑꯗꯨꯏ ꯏꯕꯥꯅꯤ ꯆꯞ ꯃꯥꯟꯅꯩ
ꯀꯩꯅꯣ
ꯐꯥꯏꯚꯇꯤ ꯍꯦꯟꯈ꯭ꯔꯕꯅꯦ ꯇ꯭ꯋꯦꯟꯇꯤ ꯐꯥꯏꯚꯇꯤ ꯍꯦꯟꯈ꯭ꯔꯕꯅꯦ ꯊꯥꯔꯇꯤ ꯌꯧꯗ꯭ꯔꯤ
ꯊ꯭ꯔꯇꯤ ꯌꯧꯅꯉꯥꯏꯒꯤ ꯃꯁꯤꯡ ꯀꯌꯥ ꯋꯥꯠꯄ
ꯑꯗꯨꯗꯨꯅꯦ ꯅꯪꯅ ꯍꯥꯏꯗꯣꯏꯁꯤ
ꯑꯍ ꯊ꯭ꯔꯇꯤ ꯌꯧꯅꯤꯡꯉꯥꯏꯒꯤ ꯑꯃ ꯇꯪꯈꯥꯏ ꯑꯅꯤꯒꯨꯝꯕ ꯋꯥꯠꯂꯝꯒꯗꯧ ꯃꯥꯜꯂꯦꯅ
ꯅꯪꯗꯤ ꯎꯝ
ꯆꯨꯝꯕ꯭ꯔꯥ ꯆꯨꯝꯗꯕ꯭ꯔꯥ ꯍꯟꯅ ꯍꯥꯥꯔꯣꯅꯦ
ꯅꯪꯗꯤ ꯍꯥꯟꯅ ꯍꯥꯏꯔꯛꯑꯣ
ꯑꯩꯗꯤ ꯑꯃ ꯋꯥꯠꯄꯥ
ꯑꯃ ꯋꯥꯠꯂꯤꯕ꯭ꯔꯣ
ꯑꯥ
ꯑꯣ ꯐꯩꯌꯦꯅ ꯑꯗꯨꯅꯤ ꯅꯣꯏꯅꯤ ꯆꯞ ꯃꯥꯟꯅꯩꯁ ꯀꯩꯒꯤꯅꯣ ꯃꯟꯅꯕ ꯌꯥꯔꯣꯏ
ꯏꯁꯁ ꯌꯥꯔꯦ ꯑꯗꯨꯗ ꯅꯪꯒꯤ ꯄꯣꯔꯁꯥꯅ ꯍꯥꯏꯌꯨ ꯍꯥꯏꯔꯒ ꯅꯪ ꯀ꯭ꯔꯤꯒꯦ ꯍꯥꯏꯗꯕ꯭ꯔꯥ ꯅꯪ ꯀꯥꯗ꯭ꯔ ꯇꯧꯔꯝꯒꯅꯤ
ꯑꯁ ꯆꯍꯤꯗ ꯀꯛꯇ ꯇꯧꯔ ꯀꯔꯤ ꯀꯥꯟꯅꯕ ꯐꯪꯗꯣꯏꯅꯣ ꯅꯪꯁꯨ ꯂꯣꯏꯔꯦ
ꯑꯗꯨ ꯑ ꯎꯝ ꯑꯩ ꯌꯥꯝ ꯅꯣꯡꯅꯤꯡ
ꯀꯩꯒꯤ
ꯅꯨꯡꯉꯥꯏꯗꯤ ꯅꯨꯡꯉꯥꯏꯌꯦꯕꯣ ꯑꯁꯨꯃꯥꯏꯅ ꯀꯩꯅꯣ ꯇꯧꯕꯁꯦ ꯃꯤ ꯖꯠ ꯖꯠ ꯊꯦꯡꯅꯩ ꯑꯩ ꯌꯥꯝ ꯅꯨꯡꯅꯤ ꯅꯣꯏ
ꯑꯩꯉꯣꯟꯗꯤ ꯅꯨꯡꯉꯥꯏꯕ ꯌꯥꯝ ꯊꯦꯡꯅꯔꯝꯃꯤꯅꯤꯀꯣ
ꯊꯦꯡꯅꯩꯌꯦ ꯌꯥꯝ ꯅꯨꯡꯉꯥꯏ ꯅꯨꯡꯉꯥꯏꯕ ꯑꯗꯨꯒ ꯅꯣꯛꯄꯗ ꯍꯥꯐ ꯄꯨꯡꯁꯤꯡ ꯍꯥꯐꯀꯨꯝꯕꯁꯨ ꯂꯣꯏꯕ ꯈꯪꯍꯧꯗꯕ ꯌꯥꯝ ꯌꯥꯎꯋꯦ ꯑꯗꯨꯝ ꯅꯣꯛꯂꯒ ꯂꯩꯈ꯭ꯔꯕ
ꯗꯗꯤꯜꯂꯤ ꯂꯩꯕ ꯅꯨꯡꯉꯥꯏꯒ꯭ꯔꯕ ꯅꯤꯗꯣ
ꯅꯨꯡꯉꯥꯏꯌꯦ
ꯑꯦ ꯀꯩꯅꯣꯅꯦ ꯇꯥꯟꯖꯥꯁꯤꯗ
ꯑꯣ ꯁꯣꯏꯔꯦꯗꯅ
ꯀꯃꯥꯏ ꯇꯧꯅꯤ
ꯍꯥ
ꯑꯣ ꯌꯥꯔꯦ ꯌꯥꯔꯦ ꯇꯣꯛ ꯑꯣ
ꯀꯔꯤꯅꯣ
ꯅꯪ ꯍꯣꯔꯦꯟ ꯋꯥꯊꯤ ꯆꯥꯗꯅꯤꯀꯣ ꯁꯤ ꯁꯣꯝꯗ ꯋꯥ ꯎ ꯋꯥꯔꯤ
ꯑꯁꯤꯅꯤꯀꯣ ꯅꯠꯇꯦ ꯑꯩꯅ ꯉꯥꯡꯕ ꯍꯥꯟꯅꯗꯤ ꯑꯩ ꯑꯁꯤ ꯑꯁꯤꯗꯤ ꯑꯩꯒꯤ ꯏꯅꯥꯎꯅꯨꯄꯤ ꯑꯃ ꯁꯤꯗ ꯃꯥꯁꯨ ꯃꯣꯏꯒꯤ ꯏꯃꯨꯡ ꯅꯥꯕꯒꯤ ꯂꯥꯛꯄꯅꯦꯕ ꯑ ꯏꯕꯥꯅꯤꯗꯣ ꯑꯁꯤ ꯁꯤꯁꯦ ꯄꯨꯂꯞ ꯇꯧꯃꯤꯟꯅꯕꯅꯦꯕꯀꯣ ꯑꯗꯣ ꯃꯥꯁꯨ ꯑꯗꯨꯗ ꯃꯇꯦꯛ ꯃꯥꯗꯣ ꯂꯩꯍꯧꯕꯅꯦꯕ
ꯎꯝ
ꯑꯗꯨꯒ ꯑꯩꯅ ꯏꯕꯥꯅꯤꯗꯣ ꯃꯀꯣꯟ ꯀꯩꯅꯣ ꯇꯧꯔꯣꯏꯅ ꯑꯩꯅ ꯑꯂꯥꯞ ꯄꯗ ꯂꯩꯕ ꯑꯗꯨꯒꯤ ꯃꯥꯗꯣ ꯐꯣꯟ ꯇꯧꯔꯛꯄ
ꯋꯥꯔꯤ ꯅꯨꯡꯉꯥꯏꯔꯤꯉꯩ ꯋꯥꯔꯤ ꯅꯨꯡꯉꯥꯏꯔꯤꯉꯩꯗ ꯁꯣꯝꯗ ꯌꯥꯗ꯭ꯔꯦꯅ ꯐꯣꯟ ꯇꯧꯔꯛ ꯄꯗ ꯎꯝ ꯅꯪ
ꯑꯗꯨ ꯑꯣꯏꯔꯗꯤ ꯑꯗꯨꯕꯨ ꯑꯦ ꯃꯤ ꯃꯤꯕꯨ ꯑꯥ ꯑꯩꯗꯤ ꯋꯥꯈꯜ ꯑꯗꯨꯒꯨꯝꯕꯗꯤ ꯌꯥꯝꯅ ꯍꯦꯟꯖꯤꯟꯅ ꯈꯟꯕ ꯃꯤꯗꯤ ꯅꯠꯇꯦ ꯁꯤꯈ꯭ꯔꯒꯗꯧꯕ ꯂꯩꯕ ꯃꯤ